ꯍꯜꯂꯣ
ꯎꯝ ꯇꯥꯔꯦ ꯇꯥꯔꯦ
ꯀꯩꯗꯧꯔꯝꯃꯤꯅꯣ
ꯐꯝꯃꯝꯃꯤꯅꯦ
ꯀꯩꯅꯣ ꯐꯝꯗꯪ ꯐꯝꯕ꯭ꯔꯣ ꯑꯇꯩꯗꯤ ꯀꯔꯤꯝ ꯇꯧꯗꯕ꯭ꯔꯣ
ꯐꯝꯃꯦ ꯐꯣꯟ ꯃꯦꯠꯂꯦ ꯅꯪꯒ ꯋꯥꯔꯤ ꯁꯥꯟꯅꯔꯤ ꯁꯤꯅꯤ ꯀꯩꯅꯣ ꯎꯝ ꯀꯔꯤ ꯀꯔꯤ ꯀꯔꯤ ꯀꯔꯤ ꯀꯔꯤ ꯀꯔꯤ ꯁꯤꯡꯒꯔꯩꯒꯤ ꯈꯣꯡꯒꯨꯟ ꯑꯗꯨꯏ ꯋꯥꯔꯤꯗꯣ ꯉꯁꯥꯏ ꯂꯣꯏꯈꯤꯕ꯭ꯔꯥ ꯂꯣꯏꯗꯕ꯭ꯔꯅ ꯑꯩꯅꯥ ꯍꯥꯏꯗꯣ
ꯂꯣꯏꯗꯦ ꯑꯣ
ꯑ
ꯎ
ꯑꯗꯨꯗꯣ ꯃꯥꯁꯦ ꯎꯝ ꯀꯅꯥꯒꯤ ꯃꯆꯥ ꯑꯣꯏꯗꯣꯏꯅꯣꯗꯤ ꯈꯪꯗꯦ ꯃꯥꯁꯦ ꯆꯦꯟꯗꯤ ꯆꯦꯜꯂꯨꯔꯦꯗꯅ ꯆꯦꯜꯂꯨꯔꯒ ꯃꯥꯁꯦ ꯀꯩꯅꯣ ꯇꯧꯏꯅꯦꯕ ꯎꯝ ꯀꯣꯟꯅ ꯊꯦꯡꯅꯔ ꯀꯥꯟꯁꯤꯗ ꯍꯦꯔꯣꯁꯤꯗ ꯃꯥ ꯃꯥꯁꯦ ꯑꯇꯣꯞꯄ ꯑꯃꯗ ꯃꯌꯨꯝ ꯄꯥꯜꯂꯨꯔꯦ ꯈꯣꯠꯂꯨꯔꯦꯅ ꯍꯥꯏꯖꯤꯜꯂꯦ ꯍꯥꯏꯗꯅ
ꯎꯝ
ꯑꯗꯨꯗꯨꯒ ꯆꯦꯜꯂꯨꯔꯒ ꯃꯌꯨꯝ ꯄꯥꯜꯂꯨꯔꯦ ꯍꯥꯏꯔꯒ ꯑꯗꯨꯃꯥꯏꯅ ꯂꯩꯅꯒ꯭ꯔꯒ ꯃꯥꯁꯦ ꯃꯆꯥ ꯑꯃ ꯌꯥꯎꯔꯝꯃꯦꯕ ꯃꯆꯥ ꯑꯅꯤ ꯐꯥꯏꯕꯣꯛ ꯍꯥꯏꯇꯥꯔꯦ ꯑꯗꯨ ꯐꯩꯕꯣꯛꯁꯦ ꯀꯩꯅꯣꯒꯤ ꯑꯣꯏꯅꯗꯤ ꯑꯣꯏꯕ ꯎꯝ ꯃꯁꯛꯁꯦ ꯑ ꯃꯆꯥꯅꯨꯄꯥ ꯑꯍꯟꯁꯤꯅ ꯃꯄꯥ ꯍꯥꯏꯗꯤ ꯃꯄꯥ ꯍꯥꯏꯗꯤ ꯃꯥꯒ ꯍꯥꯟꯅ ꯅꯨꯡꯁꯤꯅꯔꯝꯃꯤꯝꯕ ꯍꯦꯔꯣꯁꯦ ꯁꯤꯁꯤꯒꯤ ꯀꯦꯔꯦꯛꯇꯔꯁꯦ ꯈꯔ ꯂꯧꯕ ꯍꯥꯏꯇꯥꯔꯦ ꯃꯥꯒꯤ ꯂꯝꯆꯠ ꯁꯥꯖꯠ ꯀꯩꯀꯥꯁꯦ ꯑꯗꯨꯒ ꯑꯃꯁꯤꯅ ꯑꯃꯨꯛ ꯑꯇꯣꯝꯕ ꯅꯨꯄꯥ ꯑꯇꯣꯝꯕ ꯃꯆꯥꯅꯨꯄꯥ ꯑꯇꯣꯝꯕ ꯐꯥꯏꯕꯣꯛꯄ ꯄꯣꯛꯏꯕꯁꯤ ꯑꯇꯣꯝꯕꯁꯤꯅ ꯑꯃꯨꯛ ꯃꯃꯥꯁꯤꯒꯤ ꯂꯝꯆꯠ ꯁꯥꯖꯠꯁꯠꯁꯦ ꯂꯧꯕ ꯍꯥꯏꯇꯥꯔꯦ
ꯎꯝ
ꯑꯗꯨꯗꯨꯒ ꯀꯅꯥꯒꯤꯅꯣ ꯃꯃꯥꯥꯁꯦ ꯐꯠꯇꯕꯗꯤ ꯅꯠꯇꯦꯕ ꯃꯃꯥꯁꯤꯅ ꯍꯦꯔꯣꯅꯤꯖꯤꯒꯤ ꯃꯝ ꯑꯥ ꯍꯦꯔꯣꯅꯤꯖꯤꯗꯤ ꯐꯩꯕ ꯑꯗꯨ ꯀꯣꯏꯅꯔꯛ ꯅꯔꯣꯒ ꯍꯦꯔꯣꯅꯤꯖꯤ ꯈꯣꯡꯒꯨꯜ ꯂꯤꯔꯛꯄ ꯀꯥꯟꯗ ꯁꯨꯃꯥꯏꯅ ꯑꯥ ꯃꯆꯦ ꯑꯃ ꯁꯨꯒꯨꯅꯨꯗ ꯃꯌꯨꯝ ꯄꯥꯟꯕ ꯍꯥꯏꯇꯥꯔꯦ ꯃꯌꯨꯝ ꯄꯥꯜꯂꯤꯖꯤꯗ ꯎꯝ ꯃꯥꯅ ꯃꯆꯦꯒꯤ ꯅꯥꯛꯇ ꯂꯩꯕꯗꯥꯒꯤ ꯃꯣꯏꯒ ꯈꯨꯟ ꯊꯪꯅꯕ ꯑꯃꯗ ꯃꯌꯨꯝ ꯄꯥꯜꯂꯦ ꯈꯣꯠꯂꯦꯅ ꯑꯗꯨꯃꯥꯏꯅ ꯍꯥꯏ ꯍꯥꯏꯔꯦꯗꯅ ꯄꯥꯜꯂ ꯄꯥꯟꯗ꯭ꯔꯤꯕꯥꯗꯤ ꯈꯪꯗꯦ ꯑꯩꯅ ꯈꯪ ꯁꯨꯝ ꯈꯟꯕꯗ ꯋꯥꯔꯤꯖꯤꯗ ꯃꯣꯏ ꯑꯅꯤꯅ ꯆꯦꯜꯂꯨꯕ ꯑꯗ ꯃꯣꯏꯅꯤꯒꯤ ꯃꯆꯥꯗꯤ ꯑꯣꯏꯗꯣꯏꯗꯤ ꯃꯥꯜꯂꯦꯕ ꯑꯗꯨꯒ ꯃꯥꯏꯅꯂꯩ ꯂꯩꯁꯥ ꯂꯩꯁꯥꯅ ꯎꯝ ꯆꯥꯗꯣ ꯌꯥꯎꯋꯦ ꯍꯥꯏꯕꯗꯤ ꯐꯖꯗꯕꯅꯤꯅ ꯑꯗꯨꯃꯥꯏꯅ ꯌꯨꯝ ꯄꯥꯜꯂꯦ ꯈꯣꯠꯂꯦꯅ ꯍꯥꯏꯖꯟꯕ ꯃꯥꯜꯂꯦꯕ
ꯎꯝ
ꯅꯨꯄꯥꯖꯤꯒꯤ ꯏꯃꯨꯡꯖꯤꯗꯗꯤ ꯅꯨꯄꯤꯖꯦ ꯁꯨꯡꯌꯥ ꯌꯥꯒꯤꯗ꯭ꯔꯦꯗꯅꯥ
ꯎꯝ
ꯍꯥꯏꯗꯤ ꯅꯨꯞ ꯃꯆꯥ ꯅꯨꯞ ꯅꯨꯄꯤꯗꯨꯒꯤ ꯋꯥꯈꯟꯗ ꯃꯥꯖꯦ ꯉꯥꯎꯕ ꯌꯥꯕ ꯉꯥꯎꯔꯨꯔꯒ ꯂꯥꯏꯔꯤꯛ ꯂꯥꯏꯁꯨꯒ ꯇꯝꯅꯤ ꯈꯪꯗꯩ ꯉꯥꯎꯔꯨꯔꯒꯥ ꯂꯩꯒꯤꯕ ꯄꯣꯠ ꯑꯣꯏꯕꯅꯤꯅ ꯅꯨꯄꯤꯗꯨꯅ ꯃꯥꯡꯍꯜꯂꯤꯅꯦ ꯍꯥꯏꯅ ꯃꯣꯏ ꯏꯃꯨꯡꯖꯤꯅ ꯂꯩꯒ꯭ꯔꯥꯕꯅꯦꯕ
ꯎꯝ
ꯎꯝ ꯃꯆꯥ ꯑꯅꯤꯁꯦ ꯁꯦꯝꯕ ꯉꯝꯅꯕꯩꯗꯃꯛꯇ ꯃꯥꯅ ꯃꯆꯥꯑꯅꯤꯁꯦ ꯑꯣꯔꯐꯥꯝ ꯍꯣꯝꯗ ꯊꯝꯃꯒ ꯃꯥꯅ ꯑꯃꯨꯛ ꯍꯣꯇꯦꯜ ꯑꯃꯨꯛ ꯐꯝ ꯑꯗꯒꯤ ꯁꯟꯗꯦ ꯅꯨꯃꯤꯠ ꯈꯨꯗꯤꯡꯒꯤ ꯎꯝ ꯀꯩꯅꯣ ꯇꯤꯞ ꯑꯃꯨꯛ ꯆꯠꯄ ꯍꯥꯏ ꯇꯥꯔꯦ ꯃꯣꯏꯒꯤ ꯍꯣꯇꯦꯜꯗꯨꯒꯤ ꯑꯣꯏꯅ ꯁꯟꯗꯦ ꯁꯟꯗꯦ ꯈꯨꯗꯤꯡꯒꯤ ꯃꯤꯒꯤ ꯑꯣꯔꯗꯔ ꯂꯧꯔꯒ ꯃꯌꯨꯝꯗ ꯊꯤꯟꯕ ꯈꯣꯠꯄ ꯕꯥꯔꯗꯦꯒꯨꯝꯕ ꯄꯥꯔꯇꯤ ꯂꯩꯕꯒꯤ ꯑꯗꯨꯃꯥꯏꯅ ꯁꯨꯝ ꯆꯠꯄꯗꯣ
ꯅꯣꯌꯦ
ꯃꯥꯏ ꯇꯧꯔ ꯄꯩꯁꯥ ꯇꯥ ꯂꯩꯕ
ꯎꯝ
ꯑꯗꯨ ꯃꯥꯅ ꯁꯨꯇꯤ ꯂꯧꯊꯣꯛꯑꯒ ꯑꯃꯨꯛ ꯃꯨꯛ ꯃꯆꯥꯖꯤ ꯂꯧꯔꯨꯔꯒ ꯄꯨꯟꯅ ꯃꯥꯏ ꯃꯅꯥꯛꯁꯦ ꯂꯩꯃꯤꯟꯅꯕ ꯈꯣꯠꯄ ꯑꯃꯥꯏ ꯇꯧꯋꯦꯕ
ꯑꯗꯣ ꯑꯩ ꯋꯥꯈꯟꯗꯗꯤ ꯍꯦꯔꯣ ꯍꯦꯔꯣꯅꯤꯗꯨꯅ ꯀꯩꯅꯣ ꯇꯧꯕ ꯃꯣꯏ ꯑꯅꯤꯒꯤ ꯃꯆꯥ ꯑꯣꯏꯗꯧꯗꯤ ꯃꯥꯜꯂꯦ
ꯑꯉꯥꯡꯖꯦ
ꯎꯝ ꯑꯉꯥꯡꯖꯦ ꯑꯉꯥꯡ ꯑꯍꯟꯖꯤꯖꯦ ꯋꯥ ꯁꯨꯉꯥꯡ ꯉꯥꯡꯗꯦ ꯃꯥꯗꯤ ꯌꯥꯔꯤꯒꯩ ꯋꯥ ꯉꯥꯡꯖꯔꯣꯏ ꯍꯥꯏꯕ ꯑꯉꯥꯡꯅꯤꯕ ꯇꯧꯊꯣꯔꯛꯄ ꯈ ꯈꯣꯠꯄꯁꯤꯅ ꯄꯨꯔꯥ ꯍꯦꯔꯣꯗꯨꯒꯤ ꯏꯁꯇꯥꯏꯜꯅꯦꯕ ꯑꯗꯨꯒ ꯏꯆꯥꯅꯨꯄꯥ ꯑꯇꯣꯝꯕꯖꯤꯅ ꯑꯃꯨꯛ ꯄꯨꯔꯥ ꯃꯃꯥꯖꯤꯒꯤ ꯆꯥꯅꯦꯕ ꯊꯤꯉꯥꯎ ꯂꯩꯉꯥꯎ ꯃꯤꯀꯤ ꯂꯥꯏꯀꯤꯗꯕ ꯍꯥꯏꯇꯥꯔꯦ
ꯎꯝ
ꯑꯗꯨ ꯑꯣꯏꯌꯦꯕ ꯎꯝ ꯋꯥꯔꯤꯗꯣ ꯍꯥꯄꯛꯇꯦ ꯉꯔꯥꯡꯗꯩ ꯍꯥꯄꯛꯇꯝꯅꯤ ꯉꯁꯤꯖꯨ ꯍꯥꯄꯛꯇꯦ
ꯃꯣꯏꯗꯤ ꯅꯨꯡꯉꯥꯏꯈꯠꯂꯛꯀꯥꯟꯗ ꯑꯗꯨꯝ ꯂꯦꯞꯈꯤꯕꯅꯦ ꯑꯗꯨ ꯍꯥꯏꯔꯒ ꯀꯩꯅꯣ ꯑꯗꯨꯝ ꯅꯨꯡꯉꯥꯏꯅꯦ ꯌꯦꯛꯅꯕꯤꯗꯣ
ꯎꯝ ꯌꯦꯛꯅꯕꯤ ꯅꯨꯡꯉꯥꯏꯕꯅꯦ ꯌꯦꯛꯅꯕꯤ ꯌꯥꯝ ꯅꯨꯡꯉꯥꯏꯕꯅꯦ ꯐꯣꯟ ꯑꯝꯇ ꯆꯥꯔꯖ ꯇꯧꯈꯤꯒꯦ
ꯌꯦꯛꯅꯕꯤ
ꯌꯦꯛꯅꯕꯤ ꯋꯥꯔꯤꯁꯨ ꯐꯖꯕꯅꯤꯅ ꯐꯤꯂꯝꯁꯨ ꯐꯥꯖꯗꯧ ꯃꯥꯜꯂꯦ
ꯎꯝ
ꯐꯤꯂꯝ ꯑꯣꯏꯅ ꯑꯗꯨꯝ
ꯐꯤꯂꯝꯁꯨ ꯑꯗꯨꯝ ꯅꯨꯡꯉꯥꯏꯕꯗꯤ ꯃꯥꯜꯂꯦ ꯑꯗꯨꯗ ꯍꯦꯔꯣ ꯍꯦꯔꯣꯏꯟꯗꯣ ꯈꯔ ꯌꯦꯡꯅꯤꯡꯕ ꯋꯥꯠꯄ ꯑꯣꯏꯕꯗꯨꯗ ꯁꯨꯝ ꯇꯧꯕꯩ ꯋꯥꯅꯤꯗ
ꯀꯅꯥꯅ ꯍꯦꯜꯂꯤꯗꯣ ꯑꯗꯨꯁꯨ ꯐꯥꯖꯅꯤ
ꯐꯥꯖꯔꯕꯨꯗꯤ ꯑꯗꯨꯝ ꯌꯦꯡꯕꯤꯅꯤ ꯀꯩꯅꯣ
ꯀꯅꯥꯅ ꯍꯦꯜꯂꯤꯗꯨꯁꯨ ꯐꯥꯖꯅꯤ ꯈꯪꯉꯦꯕ ꯑꯩꯅ
ꯀꯔꯤ ꯍꯤꯟꯖꯥꯡ ꯆꯥꯔꯒꯦ
ꯎꯝ ꯎꯁꯣꯏ ꯀꯥꯡꯁꯨ ꯎꯁꯣꯏ ꯀꯥꯡꯁꯨ ꯑꯃꯅꯦ ꯀꯥꯡꯍꯧ ꯑꯃꯅꯦ
ꯃꯥꯟꯅꯔꯤꯅꯦ ꯑꯗꯨꯗꯤ
ꯃꯥꯟꯅꯔꯤ ꯃꯥꯟꯅꯔꯤ ꯍꯟꯗꯛꯇꯤ ꯈꯔ ꯃꯥꯟꯅ ꯇꯥꯔꯤꯌꯦ
ꯍꯧꯖꯤꯛꯀꯥꯟꯁꯤꯕꯨ ꯀꯩ ꯀꯩ ꯍꯣꯠꯅꯔꯤꯒꯦ
ꯀꯔꯤꯝ ꯍꯣꯠꯅꯗꯦ ꯃꯤꯔꯦꯝ ꯑꯣꯏꯕꯤꯔꯤ ꯃꯤꯔꯦꯝ ꯅꯝꯕꯔ ꯋꯥꯟ
ꯃꯤꯔꯦꯝꯖꯥꯎ ꯑꯣꯏꯕꯤꯔꯤ
ꯃꯤꯔꯦꯝ ꯑꯣꯏꯔꯤ ꯃꯤꯔꯦꯝ ꯑꯣꯏꯕ ꯅꯨꯡꯉꯥꯢ
ꯑꯣꯢꯒꯗꯕꯅꯦ
ꯃꯤꯔꯦꯝ ꯑꯣꯏꯕ ꯅꯨꯡꯉꯥꯏ
ꯑꯣꯏꯒꯗꯕꯅꯦ ꯃꯤꯔꯦꯝ ꯍꯥꯏꯁꯤꯗꯤ
ꯎꯝ ꯑꯩꯩꯅ ꯁꯟꯀ꯭ꯔꯤꯟ ꯀꯩꯀꯥꯗꯨꯗꯤ ꯄꯨꯂꯞ ꯀꯛꯈ꯭ꯔꯕ ꯅꯠꯇ꯭ꯔꯣ
ꯀꯛꯈ꯭ꯔꯕꯅꯦ ꯀꯛꯈ꯭ꯔꯕꯅꯦ ꯌꯧꯔꯛꯑꯅꯤ ꯌꯧꯔꯛꯑꯅꯤ ꯄꯩꯁꯥꯗꯣ ꯑꯗꯨ ꯊꯧꯔꯥꯡ ꯇꯧꯁꯜꯂꯨ ꯄꯣꯠꯇꯤ ꯑꯗꯨꯝ ꯌꯧꯔꯛꯀꯅꯤ
ꯇꯧꯁꯤꯟꯒꯦ ꯄꯩꯁꯥꯒꯤ ꯗꯔꯀꯥꯔ ꯑꯃꯨꯛ ꯑꯣꯏꯔꯛꯑꯕꯅꯤꯅꯦ
ꯃꯥꯅꯦ
ꯄꯦꯂꯦꯗꯀꯣ
ꯄꯩꯁꯥꯁꯦ ꯉꯥꯛꯇꯅꯤꯅꯦ ꯄꯩꯁꯥꯁꯤꯕꯨ ꯂꯩꯔꯗꯤ ꯑꯋꯥꯕꯁꯦ ꯑꯝꯇ ꯍꯦꯛ ꯂꯩꯔꯣꯏꯗ
ꯂꯩꯔꯣꯏꯗꯕꯅꯦ ꯑꯥꯑꯣꯏꯕ ꯄꯩꯁꯥꯁꯦ ꯆꯠꯅꯗꯦꯒ ꯍꯥꯏꯔꯗꯤ
ꯎꯝ
ꯑꯗꯩ ꯄꯣꯠꯈꯩ ꯑꯣꯟꯅꯕꯒꯤ ꯆꯠꯅꯕꯤꯒꯤ ꯔꯨꯟ ꯑꯃ ꯂꯥꯛꯑꯕ
ꯎꯝ
ꯄꯪꯑꯣꯟ ꯑꯣꯟꯅꯒꯗꯝꯅꯤ ꯅꯨꯄꯥ ꯍꯥꯟꯅ ꯑꯣꯟꯊꯣꯛꯀꯗꯕꯅꯦ
ꯀꯔꯤ
ꯅꯨꯄꯥꯁꯦ ꯍꯥꯟꯅ ꯑꯣꯟꯊꯣꯛꯀꯗꯕꯅꯦꯕ
ꯎꯝ
ꯅꯨꯄꯥꯅ ꯐꯠꯇꯕꯗꯒꯤ ꯋꯥꯕ ꯉꯥꯛꯇꯅꯤ ꯅꯨꯄꯥ ꯑꯣꯟꯊꯣꯛꯒꯗꯕꯅꯤ
ꯐꯒꯗꯕ ꯑꯗꯨꯗꯤ ꯅꯨꯄꯤ ꯑꯣꯟꯊꯣꯛꯅꯤꯡꯕꯁꯨ ꯑꯗꯨꯝ ꯌꯥꯎꯔꯝꯅꯤ
ꯌꯥꯎꯔꯝ ꯀꯅꯤ
ꯅꯨꯄꯤꯗꯁꯨ ꯐꯖꯕ ꯌꯥꯝ ꯂꯩꯕ
ꯑ ꯇꯨꯝꯕꯨ ꯇꯨꯝꯅꯤꯡꯉꯛꯑꯦꯗ
ꯎꯝ ꯉꯥꯏꯈꯣ ꯁꯤꯅ ꯂꯣꯏꯁꯤꯟꯂꯁꯦ
ꯉꯥꯏꯈꯣ ꯑꯩ ꯑꯃꯒ ꯇꯧꯔꯛꯀꯗꯣꯏꯅꯦ
ꯁꯤꯅ ꯂꯣꯏꯔꯅꯤ ꯑꯗꯨꯒ ꯃꯈꯥ ꯇꯥꯔꯛꯄꯗꯤ ꯍꯌꯦꯡ
ꯍꯣꯏ
ꯎꯝ
ꯋꯥꯔꯦꯕ
ꯀꯩꯗꯧ ꯋꯥꯗꯣꯏꯅꯣ ꯉꯥꯡꯕꯗꯗ ꯈꯗꯥꯡ ꯆꯣꯛꯊꯩ ꯑꯩ ꯑꯗꯨꯏ ꯉꯥꯡꯕꯝꯒ ꯑꯃꯨꯛ ꯄꯨꯟꯂꯤꯃꯤꯗꯣ
ꯎꯝ
ꯄꯣꯠꯅꯦꯅ ꯂꯩꯅꯤꯡꯕꯩ ꯂꯩꯅꯤꯡꯕ ꯉꯥꯛꯇ ꯀꯔꯤꯅꯣ ꯇꯧꯔꯤꯕ ꯃꯌꯥꯝꯁꯤꯕꯨ ꯄꯩꯁꯥꯁꯤꯕꯨ ꯂꯩꯔꯗꯤꯀꯣ ꯍꯥ
ꯈꯪꯗꯦꯗ ꯑꯩꯗꯤ ꯂꯩꯅꯤꯡꯕꯒꯤ ꯂꯩꯅꯤꯡꯕ ꯉꯥꯛꯇ ꯒ꯭ꯌꯥꯟ ꯃꯦꯟ ꯑꯝ ꯇꯥꯗ꯭ꯔꯦ
ꯐꯖꯕ ꯉꯥꯛꯇ ꯉꯥꯏꯔꯦ ꯑꯊꯤꯕ ꯑꯝꯕꯨ ꯌꯥꯎꯗꯦ ꯐꯖꯕꯒꯤ ꯐꯖꯕ ꯉꯥꯛꯇ
ꯎꯝ ꯀꯣꯏꯕ ꯗꯨꯝ ꯌꯥꯝ ꯆꯠꯅꯤꯡꯉꯤꯗ ꯑꯩꯗꯤ
ꯆꯠꯂ ꯂꯣꯏꯔꯦ ꯀꯩꯅꯣ ꯑꯗꯨꯕꯣ ꯅꯣꯏ ꯅꯍꯥꯟꯋꯥꯏ ꯂꯩꯁꯥꯔꯤꯀꯥꯟꯒꯤ ꯋꯥꯔꯤ ꯑꯣꯏꯅ ꯂꯤꯔꯛꯑꯣꯁꯦ ꯑꯗꯨꯅ ꯐꯔꯅꯤ
ꯂꯩꯁꯥꯔꯤꯉꯩ ꯋꯥꯔꯤꯗꯤ
ꯂꯣꯏ ꯅꯥꯏꯗꯦꯗꯨꯔ ꯑꯁ ꯅꯣꯏ ꯀꯥꯡꯕꯨꯅ ꯂꯥꯡꯕ ꯈꯨꯂꯥꯡꯗꯨꯗꯤ ꯌꯧꯕꯗꯤ ꯌꯥꯎꯗꯦꯍꯦ
ꯐꯖꯕꯁꯨ ꯂꯣꯏ ꯐꯖꯕꯅꯦ
ꯎꯝ
ꯃꯤꯒ ꯂꯣꯏ ꯋꯥꯡ ꯆꯥꯎ ꯆꯞ ꯆꯞꯀ ꯃꯥꯟꯅꯔꯒ ꯂꯦꯡꯒ ꯆꯞ ꯃꯥꯟꯅꯔꯒ ꯂꯥꯡꯕꯁꯨ ꯃꯥꯟꯅꯕ
ꯎꯝ ꯑꯗꯩꯗꯤ ꯀꯩꯅꯣꯅꯦ ꯃꯌꯨꯝꯁꯤꯅ ꯄꯥꯟꯅꯈꯤꯕꯁꯤꯅ ꯄꯥꯟꯅꯈꯤꯕꯁꯤꯅ ꯑꯝꯇꯕꯨ ꯂꯩꯍꯧꯗꯦꯅꯦ
ꯃꯔꯤ ꯃꯔꯤ ꯄꯪꯄꯥꯟ ꯄꯥꯟꯅꯩ ꯔꯣꯅꯤꯕꯂꯥ ꯏꯕꯥꯅꯤꯅ ꯏꯊꯦꯡ ꯊꯦꯡꯉꯦ
ꯎꯝ
ꯃꯥꯟꯅꯗꯣꯏꯅꯦ ꯉꯔꯥꯡ ꯅꯍꯥꯟ ꯈꯛꯇ ꯉꯥꯏꯔꯤꯗꯅ
ꯑꯪ ꯑꯗꯨꯝ ꯄꯜꯂꯣ
ꯎꯝ ꯍꯣꯏꯅꯦ ꯆꯨꯝꯃꯤ ꯆꯥꯛ ꯆꯥꯅꯁꯤ ꯀꯥꯏꯅ ꯍꯥꯏ ꯍꯥꯏꯃꯤ
ꯇꯦ ꯇꯨ ꯑꯣ ꯀꯩ ꯑꯣ ꯌꯥꯝ ꯃꯪ ꯇꯥꯏ ꯇꯦꯇꯨꯒꯁꯤꯅ ꯀꯩꯅꯣꯅꯦ ꯇꯣꯏꯕ ꯆꯞ ꯃꯥꯟꯅꯒꯩ ꯈꯗꯥꯡ ꯃꯈꯥꯁꯤꯗ ꯑꯁꯪꯕ ꯑꯃꯃꯝ ꯅꯝꯁꯤꯜꯂꯦꯒ
ꯅꯝꯖꯜꯂꯦꯒ ꯃꯤꯅ ꯀꯔꯤꯅꯣꯅꯦ ꯑꯁꯤ ꯂꯝꯕꯤꯗ ꯎꯔꯝꯕꯗꯨꯕꯨ ꯁꯣꯝ ꯂꯩꯔꯛꯇ ꯃꯨꯛ ꯂꯩꯔꯝꯃꯤ ꯍꯥꯏꯅꯤ
ꯎꯝ
ꯅꯣꯡꯃꯗ ꯄ꯭ꯔꯣꯒꯥꯝꯒꯁꯤꯅ ꯀꯩꯅꯣ ꯑꯍꯨꯝ ꯃꯔꯤ ꯇꯧꯏ ꯗꯦꯠ ꯄꯗꯕꯨ ꯇꯧꯕꯕꯣ
ꯍꯝ ꯍꯥꯏꯐꯦꯠꯇꯤ ꯈꯠꯄꯖꯥꯅꯤꯕꯨ ꯑꯋꯣꯏꯕ ꯅꯣꯏ ꯀꯥꯡꯕꯨꯁꯦ
ꯃꯅꯤꯄꯨꯔ ꯀꯣꯏꯗꯕ ꯅꯨꯄꯥꯕꯨ ꯂꯩꯕꯨ ꯂꯩꯔꯝꯃꯔꯣꯏ ꯅꯠꯇ꯭ꯔꯥ
ꯑꯗꯨ ꯅꯨꯄꯥꯗꯨꯕꯨ ꯃꯌꯥꯝ ꯀꯣꯏꯕꯗꯨ ꯀꯣꯏꯅꯤꯡꯕ꯭ꯔꯕ
ꯑꯁ ꯏꯪꯈꯠꯂꯛꯄ ꯃꯇꯝꯗꯗꯤ ꯀꯣꯏꯅꯤꯡꯉꯝꯃꯦ ꯑꯗꯒꯤ ꯑꯃꯨꯛ ꯁꯣꯏꯕꯝ ꯂꯩꯀꯥꯏꯒꯤꯗꯣ ꯊꯦꯡꯅꯕꯗꯒꯤꯗꯤ ꯀꯅꯥꯝ ꯀꯣꯏꯗ꯭ꯔꯦ ꯃꯥ ꯃꯊꯟꯇ ꯑꯃꯨꯛ ꯀꯣꯏꯔꯦ ꯑꯗꯒꯤ ꯑꯃꯨꯛ ꯃꯥꯥ ꯂꯣꯏꯔꯛꯄꯗꯒꯤ ꯑꯃꯨꯛ ꯀꯩꯅꯣꯗꯣ ꯑꯃꯨꯛ ꯀꯣꯏꯔꯦ ꯄꯦꯔꯥꯁꯣꯟꯗꯩ ꯑꯃꯨꯛ ꯀꯣꯏꯔꯝꯃꯦ ꯄꯦꯔꯥꯁꯣꯟꯗꯩꯩ ꯑꯃꯨꯛ ꯂꯣꯏꯔꯛꯄꯗꯥ ꯆꯨꯔꯆꯥꯟꯄꯨꯔꯗ ꯑꯃꯨꯛ ꯇꯥꯔꯦ ꯆꯨꯔꯆꯥꯟꯄꯨꯔꯗꯩ ꯑꯃꯨꯛ ꯂꯣꯏꯔꯛꯄꯗꯥ ꯕꯤꯁꯦꯝꯄꯨꯔꯗ ꯑꯃꯨꯛ ꯇꯥꯔꯦ ꯀꯣꯏꯔꯝꯃꯦ
ꯍꯝ ꯊꯣꯛ ꯌꯥꯝꯅ ꯑꯗꯨꯗꯒ ꯍꯣꯡꯉꯝꯃꯗꯤ ꯑꯩꯈꯣꯏꯗꯤ ꯂꯨꯍꯣꯡꯕ ꯌꯥꯎꯕꯒꯗꯤ ꯉꯝꯃꯣꯢꯍꯦ ꯑꯗꯨꯝ ꯁꯤꯗꯒꯤ ꯆꯠꯈ꯭ꯔꯣ ꯍꯥꯏꯇꯥꯝꯅꯤꯅꯦ ꯀꯞ ꯀꯞꯅ
ꯎꯝ ꯍꯝ ꯍꯝ ꯂꯩꯍꯧꯔꯒꯦꯅ
ꯑꯥ
ꯍꯧꯖꯤꯛꯇꯤ ꯃꯤꯗꯤ ꯅꯨꯡꯉꯥꯏꯒ꯭ꯔꯦ ꯇꯥꯝꯄꯨꯗꯩꯖꯨ
ꯅꯪ ꯀꯣꯏꯔꯝꯕ ꯅꯨꯄꯥꯗ ꯅꯨꯡꯉꯥꯏꯇꯕ ꯌꯥꯎꯕ꯭ꯔꯣ ꯅꯪ ꯂꯩꯗꯣ ꯈꯛꯇꯅꯦ ꯅꯨꯡꯉꯥꯏꯇ꯭ꯔꯤꯁꯦ
ꯃꯥꯅꯦ
ꯍꯩꯁꯤꯡꯅ ꯈꯜꯂꯒ ꯂꯩꯍꯧꯔꯝꯃꯗꯤ ꯑꯗꯨ ꯊꯣꯛꯈꯤꯗ꯭ꯔꯥ
ꯈꯨ ꯈꯨꯔꯥꯏꯖꯦ ꯑꯩꯅ ꯄꯥꯝꯗꯤ ꯄꯥꯝꯗꯕꯅꯦꯕ ꯄꯥꯝꯗ ꯄꯥꯝꯗ ꯂꯩꯔꯤꯅꯤ ꯑꯗꯨꯅ ꯕꯤꯁꯦꯝꯄꯨꯔ ꯃꯆꯥꯗꯨꯒ ꯁꯥꯎꯅꯔꯝ
ꯅꯔꯝꯗ꯭ꯔꯗꯤ ꯑꯩꯖꯨ
ꯇ꯭ꯔꯥꯏꯞ ꯃꯆꯥꯗꯣ ꯀꯣꯏꯖꯔꯝꯃꯣꯏꯗꯕꯅꯦ ꯕꯤꯁꯦꯝꯄꯨꯔ ꯃꯆꯥꯗꯨꯒ ꯍꯦꯛ ꯁꯥꯎꯅꯕ ꯇꯥꯏꯃꯤꯡ ꯑꯣꯏꯕ
ꯎꯝ ꯑꯃꯥ ꯇꯣꯛꯅꯔꯗꯤ ꯑꯃꯥ ꯀꯣꯏꯗ ꯌꯥꯗꯦ ꯍꯦꯛꯇ ꯃꯨꯛꯊꯠꯄꯤꯅꯤꯅꯦ
ꯀꯣꯏꯗ ꯌꯥꯗꯦꯗꯤ ꯂꯩꯇꯦꯗ ꯇꯥꯏꯃꯤꯡꯗꯣ ꯀꯃꯥꯏꯅ ꯇꯧꯔꯤꯅꯣ